ꯍꯜꯂꯣ ꯍꯂꯣ
ꯑ ꯍꯜꯂꯣ ꯇꯥꯕ꯭ꯔꯣ
ꯇꯥꯏ
ꯑꯣ ꯇꯥꯏꯌꯦ ꯇꯥꯏꯌꯦ ꯀꯔꯤ ꯇꯧꯔꯤꯒꯦ
ꯐꯃꯨꯡ ꯇꯨꯝꯕ ꯂꯩꯕꯅꯦꯗ
ꯅꯪꯒꯤꯁꯦ ꯍꯧꯒꯠꯇ꯭ꯔꯤꯕ꯭ꯔꯣ ꯅꯠꯇ꯭ꯔꯒ ꯍꯧꯒꯠꯂ ꯑꯃꯨꯀ ꯇꯨꯝꯕ꯭ꯔꯣ
ꯍꯧꯒꯠꯇꯔꯤ
ꯊꯦꯡꯅ ꯇꯨꯝꯕ ꯃꯥꯜꯂꯦꯀꯣ
ꯅꯅ ꯇꯨꯝꯃ ꯍꯩ ꯉꯁꯥꯏ ꯑꯩ ꯍꯧꯒꯠꯈ꯭ꯔꯦ
ꯑꯩ ꯃꯤꯁꯟ ꯈꯔ ꯂꯩꯕ ꯀꯝꯄ꯭ꯂꯤꯠ ꯇꯧꯅꯔꯥꯏꯦꯀꯣ
ꯑꯣꯥꯂꯣꯏꯈ꯭ꯔꯕ꯭ꯔꯥ ꯅꯪꯒꯤ ꯃꯤꯁꯟꯗꯤ
ꯑꯩꯒꯤꯗꯤ ꯂꯣꯏꯈ꯭ꯔꯦ ꯍꯧꯖꯤꯛꯇꯤ ꯃꯤ ꯀꯣꯜ ꯔꯤꯁꯤꯞ ꯇꯧꯔꯗꯕ ꯈꯛ ꯉꯥꯏꯔꯦ
ꯑꯦ ꯌꯥꯝ ꯐꯩꯅ ꯅꯪꯗꯤ ꯐ꯭ꯔꯤ ꯑꯣꯏꯕꯗꯣ
ꯀꯥꯏꯗꯒꯤ ꯅꯨꯃꯤꯠ ꯀꯌꯥꯔꯥ ꯑꯅ ꯇꯧꯕꯗꯣ ꯁꯤꯒꯦ ꯇꯧꯋꯦ
ꯁꯤ ꯀꯩꯗꯧꯋꯦ ꯑꯩꯈꯣꯏꯗꯤ ꯌꯥꯝ ꯋꯥꯠꯂꯤꯌꯦꯦ
ꯀꯌꯥꯃꯨꯛꯀ ꯃ ꯋꯥꯠꯂꯤꯕ꯭ꯔꯣ
ꯑ ꯁꯚꯦꯟ ꯋꯥꯠ ꯂꯤꯌꯦ
ꯑꯣ ꯑꯗꯨ ꯉꯁꯤꯅꯗꯤ ꯂꯣꯏꯒꯅꯤ ꯍꯥꯏꯕꯅꯤ ꯑꯗꯨ ꯈꯔ ꯊ ꯊꯣꯛꯑ ꯍꯌꯦ
ꯑꯣꯍꯣꯏ ꯑꯗꯨꯝꯥꯏꯅ ꯍꯥꯏꯌꯦ ꯪꯑꯩꯒꯤꯁꯦ ꯑꯩ ꯉꯝꯒꯦꯔꯥ ꯑꯩꯒꯤ ꯃꯤꯁꯟꯁꯦ ꯀꯝꯄ꯭ꯂꯤꯠ ꯇꯧꯒꯦꯔꯥ ꯇꯧꯔꯣꯏꯔꯥ ꯒ꯭ꯌꯥꯟ ꯇꯥꯗ꯭ꯔꯦ
ꯅꯪ ꯃꯔꯤꯔꯛ ꯇꯧꯕ ꯌꯥꯔꯤꯅꯦꯀꯣ ꯑꯩꯕꯨ
ꯌꯥꯏ ꯌꯥꯏ ꯅꯪꯅ ꯐ꯭ꯔꯤ ꯑꯣꯏꯌꯦ ꯇꯧ ꯍꯥꯏꯔꯗꯤ
ꯗꯤ ꯀ ꯀꯥꯏꯗꯦ
ꯁꯤꯔꯤ ꯨꯗ ꯅ꯭ꯌꯨꯁꯅꯤꯅꯦ ꯑꯩꯉꯣꯟꯗ
ꯎꯝ
ꯑꯗꯣ ꯁꯥꯔꯚꯔ ꯌꯥꯝ ꯄ꯭ꯔꯣꯕ꯭ꯂꯦꯝ ꯂꯩꯌꯦ
ꯍꯥꯥ
ꯁꯥꯔꯋꯥꯔ ꯄ꯭ꯔꯣꯕ꯭ꯂꯦꯝꯗꯨꯣ ꯑꯗꯨꯝ ꯂꯩꯌꯦ ꯑꯩ ꯑꯩꯒꯤꯗꯣ ꯑꯇꯣꯞꯄ ꯇꯧꯕꯗꯣ ꯑꯗꯨꯝ ꯍꯦꯛ ꯌꯥꯒꯟꯗꯕꯗꯣꯀꯣ
ꯍꯣꯏꯗꯤ ꯅꯪ ꯆꯥꯛ ꯆꯥꯔꯕꯣ
ꯆꯥꯔꯦ ꯑꯩꯗꯤ
ꯀꯥꯏ ꯏꯟꯁꯥꯡꯁꯒꯦ
ꯑꯩꯈꯣꯏꯁꯦ ꯗꯥꯎꯁ ꯑꯩ ꯉꯁꯤ ꯆꯥꯛꯂꯝꯝꯗ꯭ꯔꯣ ꯅ ꯑꯗꯨꯝ ꯇꯨꯝꯔ ꯂꯩꯕꯗꯣ
ꯆꯥꯛꯂꯝꯃꯤꯅꯦ
ꯑ
ꯍꯧꯒꯠꯄ ꯇꯜꯂꯦ ꯑꯃꯒ
ꯍꯣꯏꯅꯦ
ꯍꯧꯒꯠꯂꯗꯤ ꯑꯃꯨꯛꯀ ꯏꯔꯨꯈꯤꯅꯤ ꯑ
ꯑꯁ ꯏꯔꯣꯅꯤ ꯉꯥꯏꯁꯨ ꯇꯂꯦ ꯃꯥꯅꯦ ꯅꯪꯒꯤꯁꯦ
ꯃꯇꯠꯇꯦꯡ ꯉꯔꯥꯡꯁꯨ ꯎꯔꯨꯕꯗꯨ ꯉꯔꯥꯡꯗꯨ ꯃꯥꯏ ꯃꯨꯠꯈ꯭ꯔꯕ ꯑꯗꯨꯒꯤ ꯁꯥꯕ
ꯎ ꯅꯪ ꯅꯪꯁꯦ ꯀꯔꯤꯔꯥ ꯀꯩꯅꯣꯗ ꯂꯩꯕ꯭ꯔꯥ ꯍꯤꯜꯗ ꯂꯩꯕ꯭ꯔꯥ ꯅꯠꯇ꯭ꯔ ꯄ꯭ꯂꯦꯟꯗ ꯂꯩꯕ꯭ꯔꯥ ꯊꯝꯄꯥꯛꯜ ꯂꯩꯕ꯭ꯔꯥ
ꯑꯩ ꯇꯝꯄꯥꯛꯇ ꯂꯩ
ꯑꯣ ꯏ ꯆꯝꯄꯥꯛꯇꯤ ꯃꯥꯏ ꯄꯥꯛ ꯃꯨꯠꯇꯦꯅ
ꯑꯩꯈꯣꯏꯒꯤꯗꯤ ꯕꯦꯜ ꯊꯤꯕꯅꯦꯅ ꯃꯨꯠꯂꯦꯕ
ꯍꯤ ꯍꯤ ꯕꯤꯜ ꯊꯤꯕꯅꯦ ꯕꯤꯜ ꯊꯤꯕ ꯀꯩꯁꯨ ꯃꯨꯠꯇꯦꯗ ꯑꯗꯨꯝ ꯕꯤꯜꯗꯣ ꯀꯩꯅꯣ ꯂꯩꯔꯗꯤ
ꯑ ꯕꯜꯗꯨꯀꯣ
ꯎꯝ
ꯊꯥ ꯑꯅꯤ ꯑꯍꯨꯝꯒꯤ ꯗ꯭ꯌꯎꯨ ꯂꯩꯕꯗꯨꯒꯤꯨ
ꯑꯦ ꯍꯣꯏ ꯍꯣꯏ ꯅꯪꯒꯤ ꯃꯤꯁꯟ ꯂꯣꯏꯔꯗꯤ ꯊꯪꯈ꯭ꯔꯗꯤ ꯔꯤꯆꯥꯔꯖ ꯇꯧꯊꯣꯛꯈ꯭ꯔꯣ ꯑꯗꯨꯗꯤ ꯕꯤꯜ ꯑꯣꯏꯅ ꯊꯤꯈ꯭ꯔꯣ
ꯎꯝ ꯑꯗꯨ ꯈꯪꯗꯔꯦ ꯅꯍꯥꯟ ꯖꯦꯔꯣ ꯖꯦꯔꯣ ꯌꯥꯝ ꯐꯪꯕꯗꯨꯗ ꯑꯩ
ꯀꯔꯤ ꯇꯧꯕꯒꯦ ꯖꯤꯔꯣ ꯆꯠꯄ꯭ꯔꯣ
ꯈꯪꯗꯦ ꯋꯥꯔꯤꯗꯤ ꯐꯖꯅ ꯁꯕ ꯂꯣꯏꯈ꯭ꯔꯦ ꯑꯗꯨꯒ ꯖꯦꯔꯣ ꯐꯪꯕ ꯋꯥꯗꯦ
ꯅꯪ ꯃꯤꯅꯥ ꯑ ꯇꯧꯕ ꯌꯥꯗꯦ ꯍꯥꯏꯕꯗꯣ ꯇꯧꯕ ꯑꯣꯏꯔꯝꯅꯤ ꯅꯪꯒꯤꯁꯦ
ꯆꯠꯂꯦ ꯍꯧꯕꯗꯒꯤꯩ ꯂꯣꯏꯐꯥꯎ ꯃꯅꯤꯄꯨꯔꯤꯈꯛ
ꯎꯍꯥ ꯍꯥ
ꯑꯗꯨꯗ ꯄꯣꯏꯟ ꯐꯪꯗꯕꯁꯦ ꯁꯥꯎꯅꯤꯡꯕꯅꯦ
ꯑꯣ
ꯇꯗꯨ ꯄꯣꯏꯟ ꯅꯠꯇꯦ ꯁꯦꯀꯦꯟꯍꯦ
ꯁꯦꯀꯦꯟꯅꯦꯕ
ꯍꯣꯏ
ꯑꯗꯣ ꯀꯩꯅꯣ ꯑꯗꯨ ꯁꯦꯀꯦꯟ ꯃꯣꯏ ꯇꯥꯏꯝ ꯅꯠꯇ꯭ꯔꯣꯕ ꯑꯗꯨꯣ ꯑꯗꯨ ꯊꯪꯗ꯭ꯔꯗꯤ ꯍꯧꯖꯤ ꯆꯠꯄ ꯃꯥꯜꯂꯗꯥꯏ ꯈꯟꯗ
ꯈꯪꯗꯦ ꯔꯤꯖꯦꯛ ꯆꯠꯗꯤ ꯀꯝꯄ꯭ꯂꯦꯟ ꯇꯧꯔ ꯂꯩꯔꯝꯃꯒ
ꯏꯁ ꯅꯪꯗꯤ ꯅꯨꯡꯉꯥꯏꯔꯦꯕꯀꯣ ꯅꯪꯒꯤ ꯃꯤꯁꯟ ꯂꯣꯏꯔꯕꯔꯕꯅꯤꯅ
ꯎꯝ ꯂꯣꯏꯒꯅꯤꯗ ꯍꯧꯖꯤꯛ ꯃꯔꯤ ꯂꯣꯏꯈ꯭ꯔꯅꯤ ꯑꯗꯨꯒ ꯑꯣ ꯁꯕꯥꯏ
ꯑ ꯅꯪꯁꯦ ꯑꯗꯨꯗꯤ ꯑꯗꯨꯝ ꯇꯨꯝꯔꯒ ꯂꯩꯒꯦ ꯍꯥꯏꯕ꯭ꯔꯣ
ꯀꯩꯁꯨ ꯀꯥꯏꯗꯗ
ꯑꯩ ꯑꯩꯒꯤ ꯀꯩꯅꯣ ꯂꯣꯏꯔꯤꯕꯣ ꯑꯗꯨꯝ ꯇꯨꯝꯃꯒꯣꯟꯗꯨꯅꯦ
ꯑꯥ ꯉꯥꯏꯌꯀꯣ ꯑꯃ ꯇꯣꯏ
ꯊꯦꯡ
ꯇꯦ ꯐꯣꯔ ꯐ ꯑꯆꯥ ꯐꯣꯔꯇꯤ ꯑꯩꯠ ꯃꯤꯅꯤꯠ ꯃꯨꯛ ꯂꯩꯔꯅꯤ ꯑꯃꯨꯛꯀ
ꯀꯔꯤ ꯂꯩꯌꯦꯕ
ꯀꯩꯁꯨ ꯀꯥꯏꯗꯦꯗ
ꯌꯦ
ꯄꯥꯏꯕꯤꯒꯦ
ꯐꯥꯒꯤꯗꯧꯅꯦꯗ ꯍꯣꯔꯦꯟ ꯐ꯭ꯔꯤ ꯑꯣꯏꯕ ꯀꯥꯟꯗ ꯑꯗꯨꯝ ꯍꯥꯏꯔꯛꯑꯣ
ꯈꯦꯔ
ꯎ ꯑꯩꯒꯤ ꯀꯣꯜꯒꯤꯗꯃꯛꯅꯤ ꯐꯥꯔꯁꯇꯤꯡꯒꯨꯝꯕ ꯇꯧꯗꯤ ꯅꯨꯡꯉꯥꯏꯇꯦꯕ ꯐꯥꯥꯁ ꯇꯧꯕꯗꯣ
ꯀꯔꯤ ꯐꯥꯁꯅꯣꯗ ꯋꯥꯠꯂꯤ ꯍꯧꯒꯠꯅꯉꯥꯏꯁꯨ ꯃꯁꯤ ꯀꯔꯤ ꯉꯟꯅ ꯍꯧꯒꯠꯄꯤꯈ꯭ꯔꯕꯥ
ꯎ ꯅꯪꯁꯦ ꯄꯨꯔꯥ ꯅꯥꯏꯠ ꯑꯣꯜ ꯃꯥꯜꯂꯦꯗ ꯑꯍꯤꯡ ꯇꯨꯝꯗꯕꯤꯗ ꯅꯨꯡꯊꯤꯟꯗ ꯄꯨꯔꯥ ꯇꯨꯝꯕꯤꯗꯣ
ꯑꯍꯤꯡꯁꯨ ꯇꯨꯝꯃꯦꯗ
ꯉꯔꯥꯡ ꯇꯥꯛꯁ ꯅꯪꯒꯤ ꯃꯤꯁꯟ ꯂꯣꯏꯅꯅꯕ ꯄꯨꯔꯥ ꯀꯩꯅꯣ ꯇꯧꯕꯔꯣ ꯇꯨꯡꯗꯕ ꯑꯣꯏꯔꯝꯒꯅꯤ
ꯉꯔꯥꯡ ꯑꯍꯤꯡꯗꯗꯤ ꯋꯥꯔꯤ ꯁꯥꯟꯅꯅꯤꯡꯉꯥꯏ ꯃꯤ ꯂꯩꯇꯦ
ꯑꯦ ꯂꯩꯌꯦꯅ ꯑꯩꯈꯣꯏꯒꯨꯝꯕ
ꯅꯈꯣꯏꯒꯨꯝꯕ
ꯎꯝ ꯑꯈꯣꯏꯒꯨꯝꯕ ꯑꯈꯣꯏ ꯑꯍꯤꯡꯒ ꯇꯨꯝꯗꯦ ꯑꯗꯨꯝ
ꯑꯗꯨ ꯈꯪꯉꯝꯃꯗꯤ ꯅꯍꯥꯟꯒꯤ ꯇꯥꯛꯁ ꯅꯪꯅ ꯂꯣꯏꯍꯟꯕ ꯌꯥꯕꯅꯦ
ꯅꯍꯥꯟ ꯃꯤꯅ ꯀꯣꯜ ꯇꯧꯔꯛꯀꯦ ꯅꯪꯁꯨ ꯔꯤꯄ꯭ꯂꯥꯏ ꯇꯧꯕꯤꯔꯗꯤ
ꯑꯩ ꯑꯩꯗꯨ ꯃꯣꯏ ꯒ꯭ꯔꯨꯞꯇ ꯇꯦꯛꯁ ꯊꯥꯕ ꯍꯩꯅꯗꯕ
ꯑꯣ ꯑꯗꯨꯝ ꯑꯩꯈꯣꯏꯁꯨ ꯊꯥꯗꯦꯕꯀꯣ ꯑꯗꯨ ꯍꯧꯖꯤꯛꯀꯥꯟꯁꯦ ꯎ ꯄꯥꯏ ꯁꯨꯡꯂꯩꯥ ꯂꯩ
ꯁ
ꯅꯥꯟꯗꯒꯤꯗꯤ ꯌꯥꯝ ꯂꯦꯝꯕ ꯁꯥꯔꯝꯕꯅꯦꯕ ꯑꯈꯣꯏꯁꯦ ꯑꯗꯨ ꯇꯗꯤ ꯌꯥꯝ ꯆꯣꯞꯄꯗꯒꯣ ꯑꯗꯨꯒ ꯑꯣ ꯉꯔꯥꯡꯗꯒꯤꯒꯨꯝꯕ ꯑꯣꯏꯔꯝꯅꯤ ꯑꯗꯨꯝ ꯊꯥꯕ ꯍꯧ
ꯑꯩꯗꯤ ꯍꯧꯖꯤꯛ ꯐꯥꯎ ꯂꯦꯝꯃꯤꯍꯦ
ꯌꯦꯒꯣ ꯑꯗꯨꯗꯤ
ꯍꯣꯠꯅꯕ ꯀꯟꯕ ꯑꯁꯤ ꯃꯤ ꯇꯦꯛꯁ ꯊꯥꯔꯛꯄ ꯈꯨꯗꯤꯡꯗ ꯑꯩꯅ ꯗꯤ ꯑꯦꯝ ꯇꯧꯕꯀꯣ ꯑꯗꯨꯒ ꯍꯪꯕ
ꯑꯣ ꯍꯣꯏ ꯑꯗꯨꯃꯥꯏꯅ ꯇꯧꯕ ꯌꯥꯕꯅꯦꯕ ꯑꯩꯗꯤ ꯅꯍꯥꯟꯗꯒꯤ ꯃꯤꯅ ꯑꯗꯨꯝ ꯊꯥꯕꯁꯨ ꯀꯔꯤꯁꯨ ꯈꯨꯝꯗꯦ
ꯒꯨꯠ ꯗꯤꯃꯥꯟꯗ ꯅꯣꯟ ꯆꯂꯥꯟ ꯁꯥꯕꯅꯤꯅ
ꯕꯦꯔꯥ ꯍꯥꯏꯕꯁꯨ ꯈꯨꯝꯗ ꯑꯗꯨꯝ ꯇꯧꯔ ꯂꯩꯕ ꯑꯗꯨꯒꯤ ꯍꯧꯖꯤꯛꯇꯤ ꯂꯩꯇ꯭ꯔꯦ ꯏꯄꯥꯏ ꯂꯩꯇꯕꯅꯤꯅ ꯈꯔ ꯏꯀꯥꯏꯕ ꯈꯪꯗꯕꯒ ꯁꯥꯔꯛ ꯈ꯭ꯔꯦꯕ ꯍꯧꯖꯤꯛꯇꯤ
ꯀꯩꯁꯨ ꯀꯥꯏꯗꯦꯗꯥ
ꯅꯪ ꯔꯦꯟ ꯂꯩꯕ꯭ꯔꯣ ꯌꯨꯝꯗ ꯂꯩꯕ꯭ꯔꯣ
ꯑꯩꯗꯤ ꯔꯦꯟꯗ ꯂꯩꯌꯦ ꯅꯪꯗꯤ ꯍꯜꯂꯣ
ꯇꯥꯗꯕ꯭ꯔꯣ ꯍꯣ ꯔꯦꯟꯗ ꯂꯩꯕ꯭ꯔꯥ ꯍꯜꯂꯣ ꯇꯥꯖꯕ
ꯇꯥꯕ꯭ꯔꯣ ꯇꯥꯏ ꯇꯥꯏ
ꯑꯥꯎ ꯇꯥꯏꯌꯦ ꯎꯝ ꯑꯩꯗꯤ ꯌꯨꯝꯗ ꯂꯩꯌꯦ
ꯑꯣ
ꯅꯪ ꯅꯇꯣꯟꯗ ꯂꯩꯕ꯭ꯔꯣ ꯅꯠꯇ꯭ꯔꯒ ꯐ꯭ꯔꯦꯟꯒ ꯂꯩꯕ꯭ꯔꯣ ꯐꯦꯃꯤꯂꯤꯒ ꯂꯩꯕ꯭ꯔꯣ
ꯐꯦꯃꯤꯂꯤ ꯐꯦꯂꯤꯒ ꯂꯩꯌꯦ ꯐꯦꯂꯤꯒ
ꯑꯣ ꯑꯣ ꯑꯗꯨꯒꯤ ꯑꯣꯏꯔꯝꯅꯤꯅ ꯅꯪ ꯍꯧꯒꯠꯇꯕꯤꯗ ꯑꯗꯨꯝ ꯂꯩꯕꯗꯣ
ꯑꯣꯏꯣꯏꯗ
ꯍꯣꯏꯗ ꯒꯥꯏ ꯅꯪꯅ ꯀꯣꯂꯦꯖꯀꯨꯝꯕ ꯀꯣꯂꯦꯖ ꯇꯝꯕ꯭ꯔꯣ ꯅꯠꯇ꯭ꯔꯒ ꯂꯣꯏꯈ꯭ꯔꯕ꯭ꯔꯣ
ꯇꯝꯕ ꯍꯧꯕꯗ ꯉꯥꯏꯔꯤ ꯑꯗꯨ ꯈꯣꯡꯒ꯭ꯔꯥꯎ ꯂꯩꯇꯕꯩ ꯆꯠꯄꯤꯗꯕ ꯅꯪꯗꯤ ꯀꯣꯂꯦꯖ ꯂꯣꯏꯔꯝꯃꯅꯤ ꯅꯪꯒꯤ ꯋꯥ ꯈꯨꯉꯥꯡꯗꯨꯗꯤ ꯅꯠꯇ꯭ꯔꯒ ꯂꯣꯏ ꯂꯣꯏ ꯂꯁꯦ ꯂꯁꯣꯏ ꯈꯉꯤ ꯅꯪꯗꯤ ꯆꯤꯡꯗ ꯂꯩꯕ꯭ꯔꯣ ꯇꯝꯗ ꯂꯩꯕ꯭ꯔ
ꯑꯩꯁꯦ ꯆꯤꯡ ꯐꯔꯛ ꯇꯝ ꯐꯔꯛꯇ ꯂꯩ ꯆꯤꯡꯁꯨ ꯅꯠꯇꯕꯤ ꯇꯝꯁꯨ ꯅꯠꯇꯕꯤꯗ ꯃꯔꯛꯇ ꯂꯩ
ꯅꯣꯢ ꯅꯈꯣꯟꯁꯦ ꯑꯃ ꯃꯥꯜꯂꯦ ꯀꯩꯅ
ꯇꯥꯕ꯭ꯔꯣ ꯇꯥꯕ꯭ꯔꯣ ꯍꯜꯂꯣ ꯀꯌꯥ ꯍꯨꯋꯥ ꯗꯤꯁ ꯅꯦꯋꯥꯛ ꯎꯝ ꯍꯜꯂꯣ ꯍꯂꯣ
ꯍꯜꯂꯣ ꯍꯜꯂꯣ
ꯑꯣ ꯇꯥꯗꯕ꯭ꯔꯥ ꯍꯜꯂꯣ
ꯍꯥꯥꯕ꯭ꯔꯣ
ꯑꯣ ꯇꯥꯥꯏꯌꯦ
ꯑꯣꯐ ꯀꯥꯏ ꯃꯥꯥꯡ
ꯃꯤꯗꯣ ꯑꯁ ꯅꯨꯡꯉꯥꯏꯇꯦ
ꯍꯣꯏ ꯅꯦꯋꯥꯛ ꯅꯨꯡꯉꯥꯏꯇꯦ ꯀꯩꯒꯤꯔ
ꯑꯩꯅ ꯇꯅꯦ ꯅ ꯀ ꯆꯠꯄ ꯃꯥꯜꯂꯦ
ꯑꯩꯁꯤ ꯌꯨꯝ ꯃꯄꯥꯟ ꯊꯣꯛꯄꯅꯦꯅ ꯋꯥꯔꯤ ꯁꯕ ꯅꯨꯡꯉꯥꯏꯇꯕꯩ ꯃꯅꯨꯡꯗ
ꯅꯦꯠꯋꯔꯛꯀꯤꯗ ꯑꯣꯏꯔꯝꯃꯣꯏꯗ ꯃꯥꯒꯤ ꯀꯔꯤꯔꯣ ꯁꯔꯚꯔꯒꯨꯝꯕ ꯀꯩꯅꯣ ꯇꯧꯕꯒꯤ ꯑꯣꯏꯔꯝꯅꯦ
ꯑꯣ ꯆꯥꯛ ꯆꯥꯔꯕꯣ
ꯆꯥꯔꯦ ꯆꯥꯔꯦ
ꯀꯩ ꯏꯟꯁꯥꯡ ꯆꯥꯕꯤꯔꯒꯦ
ꯑ ꯗꯥꯜ ꯆꯑ
ꯑꯣꯐ ꯁꯥꯎꯋꯦꯀꯣ
ꯑꯦꯟꯁꯥꯡ ꯉꯁꯥꯏ ꯏꯃ ꯍꯔ ꯑꯃ ꯀꯥꯃꯨ ꯍꯥꯢꯔꯣ ꯅꯪꯒꯤꯁꯦ
ꯁꯤꯗ ꯋꯥꯔꯤꯍꯗꯣ ꯈꯔ ꯀꯨꯏꯅ ꯆꯁꯤ ꯌꯥꯒꯦ ꯇꯧꯕꯅꯤꯗ
ꯂꯩꯗꯦ ꯉꯥꯡ ꯁꯦꯡꯕꯒꯤ ꯀꯟꯐ꯭ꯌꯨꯁ ꯂꯩꯅ ꯆꯠꯈ꯭ꯔꯕ ꯌꯥꯝꯅ ꯃꯤꯁꯤꯡꯁꯦ
ꯑꯣ ꯀꯩꯁꯨ ꯆꯠꯇꯦꯗ ꯃꯇꯝꯗꯣ ꯈꯔ
ꯎꯝ
ꯂꯥꯡ ꯐꯠ ꯐꯠ ꯂꯣꯢꯁꯤꯟꯗꯨꯕ
ꯅꯪꯗꯤ ꯀꯣꯂꯦꯖ ꯀꯣꯂꯦꯖ ꯑꯦꯠꯃꯤꯁꯟ ꯇꯧꯔꯗ꯭ꯔꯤꯕ꯭ꯔꯣ
ꯇꯧꯈ꯭ꯔꯦ ꯆꯠꯄ ꯍꯧꯗ꯭ꯔꯤ ꯈꯣꯡꯒ꯭ꯔꯥꯎ ꯂꯩꯇꯕꯩꯅꯦ ꯍꯥꯏꯔꯒ
ꯈꯣꯡꯒ꯭ꯔꯥꯎ
ꯍꯣꯏ
ꯈꯣꯡꯒ꯭ꯔꯥꯎꯗꯨ ꯒ꯭ꯔꯦ ꯍꯥꯞꯄꯑꯣꯗꯤ ꯍꯥꯏꯕꯅꯤ ꯑꯗꯨ ꯑꯩꯅ ꯕ꯭ꯂꯦꯛ ꯇ ꯊꯅ
ꯑꯣ ꯑꯗꯨ ꯆꯩꯕ꯭ꯔꯕ
ꯆꯩꯗꯦꯍꯦ
ꯑꯗꯨꯗꯤ ꯑꯗꯨꯝ ꯆꯠꯂꯣꯅ ꯕ꯭ꯂꯦꯛ ꯍꯥꯏꯕ꯭ꯔꯁꯨ ꯀꯔꯤ ꯀꯥꯏꯕ꯭ꯔꯣ
ꯑꯗꯨ ꯕ꯭ꯂꯦꯛ ꯍꯥꯞꯅꯥꯏꯗꯨ ꯕ꯭ꯂꯦꯛꯇꯨ ꯂꯩꯇꯕ ꯒ꯭ꯔꯦꯗꯨꯁꯨ ꯂꯩꯇꯕ ꯑꯃꯨꯛꯀ
ꯑꯁ
ꯑꯗꯨꯒꯤ ꯁꯤ ꯄꯩꯁꯥ ꯐꯪꯕ ꯉꯥꯏꯔꯦ ꯊ꯭ꯔꯤꯐ ꯇꯧꯕ ꯆꯠꯀꯦ ꯑꯗꯨꯗ
ꯅꯨꯡꯉꯥꯏꯇꯦꯗ ꯅꯪꯒꯤ ꯋꯥꯔꯤꯁꯨ ꯍꯧꯕꯗꯤ ꯀꯨꯏꯈ꯭ꯔꯕ꯭ꯔꯣ ꯅꯣꯏ ꯀ꯭ꯂꯥꯁꯇꯣ
ꯑ ꯍꯣꯏ
ꯒ꯭ꯔꯦ ꯕ꯭ꯂꯦꯛꯀꯨꯝꯕ ꯑꯣꯏꯔꯗꯤ ꯅꯒꯤ ꯀꯣꯂꯦꯖꯁꯦ ꯈꯪꯈ꯭ꯔꯦ
ꯇꯥꯗ꯭ꯔꯣ
ꯇꯥꯗꯕ꯭ꯔꯣ
ꯇꯥꯏꯌꯦ ꯇꯥꯗꯕ꯭ꯔꯣ
ꯅꯪꯒꯤꯁꯦ ꯇꯥꯗꯕ ꯆꯥꯕ ꯃꯥꯜꯂꯦꯗ
ꯅꯠꯇꯦ ꯅꯪꯗꯨ